ꯅꯪ ꯅꯝꯕꯔꯁꯤꯜꯂꯕꯣ
ꯁꯤꯟꯗꯤꯌꯦ
ꯀꯅꯥ ꯅꯝꯕꯔꯅꯣ ꯁꯤꯅ
ꯃꯥꯥꯏ ꯅꯝꯕꯝꯕꯔꯅꯦ
ꯎꯝ ꯑꯣ ꯅꯝꯕꯔ ꯈꯛꯇꯪ ꯁꯦꯝꯁꯨ ꯄꯥꯏꯕ꯭ꯔꯣ
ꯁꯤꯨꯝ ꯄꯥꯏꯗꯦ ꯑꯩꯈꯣꯏ ꯃꯥꯏ ꯅꯝꯕꯔ ꯈꯛꯇꯪ ꯑꯩꯅ ꯂꯧꯔꯒ ꯑꯣ ꯇꯤ ꯄꯤ ꯂꯥꯛꯄꯗ ꯑꯗꯨ ꯈꯛꯇꯪ ꯇꯧꯔꯒ ꯑꯗꯨꯝ ꯑꯩꯅ ꯄꯥꯏꯕ
ꯊꯕꯛꯁ ꯍꯦꯛꯇ ꯍꯦꯛꯇ ꯌꯥꯡꯁꯤꯟꯈꯤꯕꯒꯤ ꯃꯑꯣꯡꯅꯤꯅꯦ ꯃꯌꯥꯝꯗ ꯍꯦꯟꯗꯣꯛ ꯄꯥꯊꯣꯛꯅ
ꯍꯣꯏ ꯁꯠ ꯁꯠ ꯇꯧꯁꯤꯟꯕꯅꯤ
ꯀꯂꯣꯔꯄꯇꯤ ꯑꯣꯏꯒꯅꯤꯀꯣ ꯑꯃꯃꯣ
ꯌꯥꯔꯦ ꯑꯁꯤꯗꯒꯤ ꯀ ꯊꯨꯠ ꯈꯖꯤꯠ ꯈꯠ ꯐꯪꯉꯀꯔꯗꯤ ꯀꯔꯤ ꯈꯗꯤ ꯀꯔꯧꯕꯗꯤꯅꯣ ꯍꯥꯏꯕ ꯍꯩꯇ꯭ꯔꯦ
ꯅꯪ ꯐꯤ ꯁꯥꯕꯒꯗꯤ ꯍꯩꯕ꯭ꯔꯣ
ꯐꯗꯤ ꯁꯥꯕ ꯍꯥꯏ
ꯍꯥꯏꯗꯤꯒꯦ ꯄꯩꯁꯥ ꯌꯥꯝ ꯇꯨꯕ ꯃꯤꯗꯤ ꯅꯣꯂꯛꯀꯗ ꯍꯥꯏ ꯄꯥꯛ ꯀꯃꯥꯏꯅ ꯇꯧꯗꯅꯣ
ꯑꯟꯁꯣꯔ ꯑꯟꯁꯣꯔ
ꯅꯌꯥꯒ ꯆꯧꯔꯝꯃꯗꯤ ꯊꯤꯅꯤꯕꯕꯅ
ꯍꯣꯏ ꯑꯒꯠ ꯁꯧꯔꯝꯃꯗꯤꯦ ꯑꯁꯦꯡꯕ ꯈꯨꯅꯨꯡ ꯅꯣꯡꯃꯛꯅꯦ
ꯑꯃ ꯑꯃ ꯅꯣꯏꯒꯤ ꯅꯣꯏꯒꯤ ꯀ꯭ꯂꯥꯁꯀꯤ ꯑꯃ ꯂꯩꯕꯅꯦ ꯑꯗꯨꯝ ꯍꯦꯟꯒꯠꯂ ꯂꯩꯕꯕꯤꯃ
ꯑꯩꯈꯣꯏꯒꯤꯌꯥ ꯀꯅꯥ
ꯎꯔꯤ ꯈꯨꯗꯤꯤꯒ ꯑꯗꯨꯝ ꯅꯣꯛꯑ ꯂꯩꯕ ꯑꯃ ꯃꯤ ꯈꯔ ꯉꯧꯔꯒ ꯃꯤ ꯈ ꯆꯥꯎ ꯑꯍꯣꯏ
ꯈꯔ ꯈꯔ ꯉꯧꯕꯗꯣ ꯅꯠꯇ꯭ꯔꯣ ꯑꯩꯈꯣꯏ ꯑꯩꯈꯣꯏ ꯃꯌꯥꯝꯗꯒꯤ
ꯍꯣꯏ ꯍꯣꯏ ꯍꯣꯏ ꯀꯟꯅꯁꯨ ꯅꯝꯃꯦ ꯃꯦꯁꯦꯁꯁꯦ ꯇꯧꯔꯗꯣ
ꯍꯣꯏ ꯅꯪ ꯊꯥꯛꯎ꯭ꯔꯣ ꯀꯩꯅꯣ ꯁꯥꯏꯅ ꯇꯧꯕꯁꯨ ꯊꯥꯛꯎꯔꯣ ꯑꯩꯈꯣꯏꯁꯦ ꯆꯤꯡ ꯀꯥꯕꯒꯤ ꯄ꯭ꯂꯥꯟ ꯑꯃꯨꯛ ꯍꯥꯏꯅꯕ
ꯎꯝ
ꯑꯗꯨꯒꯤꯅꯦꯕꯀꯣ ꯆꯤꯡ ꯀꯥꯕꯁꯦ ꯍꯥꯏꯗꯤ ꯑꯩꯈꯣꯏꯁꯦ ꯀꯄꯜ ꯀꯄꯜ ꯉꯥꯛꯇ ꯉꯥꯏꯔꯦ ꯍꯥꯏꯕꯗꯤ ꯀꯥꯗꯣꯏꯁꯦ
ꯑ ꯌꯦꯡꯅꯤꯡꯉꯣ ꯌꯥꯝꯅ ꯌꯥꯝ ꯌꯦꯡꯅꯤꯡꯗꯦ
ꯑꯗꯨꯅ ꯀꯄꯜ ꯅꯠꯇꯕ ꯈꯣꯏ ꯌꯥꯎꯕꯗꯨꯗꯤ ꯍꯥꯏꯔꯦ ꯑꯩꯈꯣꯏ ꯗꯤꯄꯥꯔꯠꯃꯦꯟꯒꯤ ꯅꯠꯇꯕ ꯍꯥꯏꯇꯥꯔꯦ ꯑꯇꯣꯞꯄ ꯗꯤꯄꯥꯔꯠꯃꯦꯟꯒꯤ ꯍꯥꯏ ꯇꯥꯔꯦ ꯌꯥꯎꯔꯛꯇꯣꯏꯁꯦ ꯑꯗꯨꯗꯅ ꯍꯥꯏꯗꯤ ꯑꯩꯈꯣꯏꯗ ꯋꯥ ꯈꯟꯅꯕ ꯍꯥꯏꯇꯥꯔꯦ ꯑꯗꯨꯝ ꯇꯠꯁꯦ ꯆꯠꯂꯨꯔꯁꯤꯔꯥ
ꯀꯩꯅꯣꯍ ꯅꯣꯏ ꯃꯁꯦꯡꯅ ꯆꯠꯃꯤꯟꯅꯧ ꯀꯩꯅꯣ ꯃꯣꯏ ꯌꯥꯎꯗ꯭ꯔꯁꯨ
ꯎꯝ ꯑꯗꯣ ꯃꯣꯏꯗꯤ ꯌꯥꯎꯗ꯭ꯔꯕ ꯍꯥꯏꯗꯤ ꯃꯣꯏ ꯑꯗꯨꯝ ꯑꯩꯈꯣꯏꯒꯤ ꯗꯤꯄꯥꯔꯠꯃꯦꯟꯒꯤ ꯃꯥ ꯑꯩꯈꯣꯏ ꯃꯌꯥꯝ ꯏꯃꯥꯕꯣꯏ ꯑꯩꯈꯣꯏ ꯃꯌꯥꯝ ꯄꯨꯟꯁꯦ ꯈꯣꯠꯁꯦ ꯍꯥꯏꯔꯗꯤꯗꯣ ꯃꯣꯏꯒꯤ ꯃꯣꯏ ꯅꯨꯄꯤꯗ ꯑꯗꯨꯝ ꯌꯥꯎꯔꯦꯕ
ꯎꯝ ꯍ ꯑꯗꯨꯗꯤ ꯆꯥꯛꯀꯅ ꯂꯥꯛꯄꯗ ꯑꯩ ꯄꯔꯛꯄ ꯑꯣꯃꯦ
ꯃꯥꯅꯦ ꯑꯗꯨꯅꯦ ꯑꯗꯨꯗꯨꯒꯤ ꯃꯣꯏ ꯇꯟꯅꯕ ꯍꯥꯏꯇꯥꯔꯦ ꯑꯗꯨꯗꯤ ꯍꯦꯟꯅꯕ ꯑꯗꯨꯝ ꯅꯣꯡ ꯐꯥꯗꯣꯛꯄ ꯌꯥꯎꯕ ꯅꯠꯇ꯭ꯔꯕ ꯑꯗꯨꯝ ꯌꯥꯎꯋꯦꯕ ꯑꯌꯥꯝꯕ ꯑꯗꯨꯗꯨꯗ ꯍꯥꯏꯗꯤ ꯃꯣꯏ ꯑꯇꯩ ꯑꯅ ꯇꯜꯂꯦ ꯈꯣꯠꯂꯦ ꯃꯣꯏ ꯆꯠꯅꯤꯡꯗ꯭ꯔꯦ ꯈꯣꯠꯅꯤꯡꯗ꯭ꯔꯦꯅ ꯍꯥꯏꯕ
ꯑꯩꯈꯣꯏ ꯃꯌꯥꯝꯒꯤ ꯏꯇꯥꯎꯗꯨꯅ ꯑꯗꯨꯒꯨꯝꯕ ꯑꯝꯇ ꯌꯥꯎ ꯌꯥꯗꯦ ꯅꯩꯅ ꯀꯄꯜ ꯉꯥꯛꯇ ꯑꯣꯏꯕꯒꯤ ꯑꯣꯏꯔꯕ꯭ꯔꯥ
ꯃꯔꯇꯟꯕ
ꯅꯨꯄꯥ ꯌꯥꯎꯋꯦ ꯇꯂ ꯍꯥꯏ ꯑꯗꯨꯝ ꯍꯥꯏꯔꯛꯀꯅꯤꯕ
ꯍꯥꯏꯌꯦ ꯃꯥ ꯃꯥ ꯃꯥꯅꯁꯨ ꯆꯥꯛꯁꯤꯜꯂꯣ ꯍꯥꯏꯔꯤꯁꯦ ꯅꯨꯄꯥ ꯌꯥꯎꯗꯕꯤꯅꯤ ꯅꯨꯄꯥ ꯌꯥꯎꯗꯕꯤꯗꯤ ꯑꯗꯩ ꯅꯨꯄꯥ ꯌꯥꯎꯕꯗꯤ ꯑꯩꯈꯣꯏ ꯃꯌꯥꯝ ꯆꯥꯔꯦꯗꯅ
ꯑꯝ
ꯃꯥꯒꯤ ꯅꯨꯄꯥ ꯌꯥꯎꯕꯗꯤ ꯌꯥꯎꯕꯨ ꯌꯥꯎꯗꯕ ꯃꯥꯜꯂꯦ ꯀꯌꯥ ꯑꯥ ꯃꯥ ꯌꯥꯎꯗꯦꯕ ꯑꯗꯨꯅ ꯃꯥ ꯃꯥ ꯎꯝ ꯃꯥ ꯆꯥꯛ ꯆ ꯃꯥ ꯑꯩꯉꯣꯟꯗꯗꯅ ꯆꯥꯛ ꯆꯥꯛ ꯆꯥꯛ ꯀꯔꯥꯝꯇ ꯁꯤꯜꯂꯛꯣꯗꯅꯅ ꯍꯥꯏꯌꯦꯕ ꯑꯗꯣ ꯃꯣꯏ ꯅꯨꯄꯥ ꯌꯥꯎꯗꯕꯤꯅꯦ ꯃꯥꯅ ꯁꯤꯜꯂꯣ ꯍꯥꯏꯇꯥꯔꯦ ꯑꯗꯨꯅꯈꯣꯏ ꯑꯩꯈꯣꯏ ꯅꯨꯄꯤ ꯃꯈꯩꯗꫭ ꯄꯨꯟꯅ ꯆꯥꯁꯦ ꯍꯥꯏꯗꯧꯕꯗꯣ ꯑꯩꯈꯣꯏ ꯈꯔ ꯑꯃꯅ ꯂꯥꯛꯄ ꯇꯜꯂꯦ ꯒꯥꯔꯤ ꯃꯊꯥꯡ ꯑꯅꯤ ꯇꫭꯡꯅꯩꯅ ꯍꯥꯏꯅꯕ ꯀꯥꯡꯕꯨꯁꯨ ꯌꯥꯎꯋꯦ ꯑꯗꯨꯝ ꯑꯩꯈꯣꯏ ꯍꯥꯏꯗꯤ ꯑꯩꯈꯣꯏꯒꯤ ꯑꯩꯈꯣꯏ ꯄꯨꯟꯗꯨꯏꯕ ꯇꯔꯦꯠꯁꯤꯅ ꯈꯔ ꯀꯧꯅ ꯉꯥꯡꯅꯕꯅꯦꯕ ꯑꯩꯈꯣꯏ ꯑꯗꯨꯝ ꯑꯇꯩꯗꯤ ꯂꯣꯏ ꯀꯧꯋꯦꯕꯀꯣ
ꯎꯝ
ꯑꯇꯩꯗ ꯂꯣꯏ ꯀꯧꯔꯒꯁꯨ ꯈꯔ ꯑꯁꯤꯅ ꯑꯃꯨꯛ ꯈꯔ ꯑꯗꯨꯝ ꯑꯩꯈꯣꯏ ꯀꯧꯅ ꯉꯥꯡꯅꯕ ꯈꯔ ꯀꯣꯏꯅꯗꯕ ꯀꯥꯡꯕꯨ ꯍꯥꯏꯇꯥꯔꯦ ꯑꯇꯩꯗꯨꯅ ꯈꯔ ꯌꯥꯝꯅ ꯀ꯭ꯂꯣꯁ ꯑꯣꯏꯗꯕ ꯑꯗꯨꯒꯤꯅꯤ
ꯄꯨꯅꯤꯡꯉꯕꯕꯨ ꯀꯔꯤꯒꯤ ꯀꯔꯤꯒꯤ ꯃꯊꯥꯡ ꯑꯗꯨ ꯑꯗꯥ ꯄꯨꯅꯤꯡꯗꯕꯩꯅꯤ
ꯃꯥꯅꯦ ꯄꯨꯅꯤꯡꯗꯕꯩꯅꯤ ꯑꯩ ꯑꯩꯉꯣꯟꯗ ꯑꯗꯨ ꯑꯩ ꯑꫭꯥꯗꯤ ꯑꯗꯨꯝ ꯂꯥꯛꯀꯅꯤ ꯑꯩꯅ ꯍꯥꯏꯔꯦꯕꯀꯣ ꯑꯩꯅ ꯗꯨꯗꯤ ꯅꯣꯏ ꯌꯨꯝꯗ ꯇꯧꯔꯁꯤꯅ ꯑꯩ ꯃꯊꯥꯡ ꯑꯅꯤ ꯇꫭꯡꯉ ꯂꯥꯛꯑꯒꯦꯅ ꯍꯥꯏꯌꯦꯕꯀꯣ ꯑꯗꯨ ꯑꯩꯁꯨ ꯌꯨꯝ ꯆꯠꯂꯨꯏ ꯈꯣꯠꯂꯨꯏꯌꯦ ꯐꯔꯛ ꯇꯥꯏ ꯍꯥꯏ ꯃꯣꯏꯅ ꯂꯥꯛꯅꯤꯡꯗꯕꯩꯅꯤ ꯄꯨꯅꯤꯡꯗꯕꯩꯅꯤꯕ
ꯄꯨꯂꯨꯅꯨ ꯀꯣ ꯀꯥꯅꯕ
ꯃꯥꯅꯤ ꯅꯠꯇ꯭ꯔꯥ
ꯃꯤꯕꯨ ꯅꯝꯐꯨꯗ ꯄꯨꯟꯒꯗ꯭ꯔꯣ
ꯃꯥꯅꯦ ꯃꯣꯏꯕꯨ ꯁꯦꯂꯤꯕ꯭ꯔꯤꯇꯤꯔꫭ
ꯇꯤꯟꯅꯅꯕ ꯃꯤꯅ ꯀꯨꯡꯒꯥ ꯏꯑꯃ ꯂꯩꯔ ꯀꯥꯟꯁꯤꯗ ꯈꯟꯗꯣꯛꯄꯒ ꯉꯝꯅꯠꯇ꯭ꯔ ꯀꯥꯟꯁꯤꯗ
ꯃꯤꯅ ꯃꯤꯅ ꯃꯤꯠꯇ ꯆꯪꯉꯀꯥꯟꯁꯤꯗ ꯆꯥꯃꯨꯟ ꯃꯣꯏꯅ ꯗꯤꯃꯥꯟꯒ ꯁꯥꯖꯤꯟꯂꯤꯕ ꯑꯃꯨꯛ
ꯑꯩꯅꯅꯦ ꯁꯥꯏ ꯍꯥꯏꯕ ꯑꯩꯈꯣꯏꯁꯦ ꯃꯤꯋꯥ ꯇꯧꯕꯗꯅꯦ ꯁꯣꯏꯗꯅꯅꯦ ꯃꯤꯁ ꯃꯁꯥ ꯃꯁꯥꯗ ꯇꯥꯟꯅꯒꯤꯅꯤꯀꯣ ꯍꯥꯏꯕ
ꯑꯗꯨ ꯁꯣꯏꯗ꯭ꯔꯕꯅꯦ ꯑꯗꯣ ꯀꯩꯅꯣꯗꯣ ꯑꯩꯈꯣꯏꯒꯤ ꯌꯥ ꯇꯔꯥ ꯐꯥꯕꯤꯗꯣ ꯑꯗꯨꯗ ꯑꯩꯒ ꯑꯩꯈꯣꯏ ꯀꯥꯅꯀꯟꯒꯤ ꯑꯉꯥꯡꯁꯤꯒ ꯁꯥꯟꯅꯕ ꯋꯥꯔꯤꯗꯣ ꯃꯉꯣꯟꯗ ꯇꯥꯔꯤꯕ
ꯇꯥꯕꯅꯦ ꯇꯥ ꯃꯥ ꯇꯕꯅꯤ ꯑꯩꯈꯣꯏꯁꯨ ꯇꯥꯏ
ꯑꯗꯨꯗꯨꯒ ꯃꯥꯒꯤ ꯃꯥꯁꯨ ꯅꯝꯕꯔꯅꯤ ꯄꯥꯏꯌꯦꯕ
ꯎꯝ
ꯃꯣꯏ ꯃꯅꯥꯎꯄꯤꯒꯤ ꯅꯝꯕꫪꯒ ꯑꯩꯒ ꯁꯥꯟꯅꯕ ꯋꯥꯔꯤꯁꯤꯁꯨ ꯃꯉꯣꯟꯗ ꯃꯥꯒꯤ ꯅꯝꯕꫪ ꯑꯇꯣꯞꯄꯗ ꯇꯧꯕꯗꯨꯗ ꯇꯥꯔꯤꯕ ꯐꯖꯔꯤꯕ꯭ꯔꯥ ꯋꯥꯔꯤꯁꯦ ꯌꯦꯉꫭꯅꯦ
ꯁꯣꯏꯗꯣꯏꯅꯦꯀꯣ ꯅꯣꯡꯃ
ꯑ ꯑꯗꯨꯗꯒꯤ ꯏꯕꯥꯅꯤꯒꯤꯁꯨ ꯇꯥꯔꯝꯕ ꯌꯥꯏꯀꯣ ꯑꯩꯒꯤ ꯑꯩꯒꯤ ꯅꯝꯕꫪꯁꯤꯒ ꯁꯟꯅꯕꯁꯦ ꯃꯉꯣꯟꯗ ꯌꯥꯝ ꯇꯥꯔꯤꯀꯣ ꯍꯧꯖꯤꯛ ꯑꯩꯒꯤ ꯅꯝꯕꫪꯁꯤꯒ ꯁꯥꯟꯅꯕꯁꯦ ꯃꯉꯣꯟꯗ ꯑꯅꯤꯃꯨꯛ ꯁꯨꯔꯦ ꯃꯥꯅ ꯃꯉꯣꯟꯗ ꯇꯥꯕ
ꯅꯣꯏ ꯀꯌꯥꯝ ꯀꯨꯏꯅ ꯑꯗꯨꯝ ꯀꯩꯅꯣ ꯇꯧꯒꯗꯣꯏꯅꯣ ꯑꯃ ꯇꯧꯅꯤ ꯍꯥꯏꯕꯗꫭ ꯋꯥꯠꯂꯤꯕꫭ
ꯍꯥꯥ
ꯑꯇꯣꯞꯄ ꯃ ꯇꯝꯂꯅꯤ ꯍꯥꯏꯕꯗꯣ ꯋꯥꯠꯂꯤꯕꯕ ꯃꯇꯝ
ꯀꯔꯤꯕꯣ ꯀꯔꯤ ꯑꯃ ꯇꯧꯅꯤ ꯍꯥꯏꯕꯗꯣ ꯀꯥ
ꯃꯈꯥ ꯇꯝꯊꯒꯤꯅꯤ ꯍꯥꯏꯕꯗꯣ
ꯑꯦ ꯅꯣꯏ ꯐꯣꯝ ꯊꯥꯔꯕꯣ ꯍꯥꯏꯁꯦ
ꯅꯠꯇꯦ ꯑꯩꯈꯣꯏꯒꯤꯕꯨꯗꯤ ꯑꯩꯈꯣꯏꯒꯤ ꯑꯣꯏꯔꯦ ꯑꯩꯈꯣꯏ ꯇꯝꯃꯛꯄꯒꯤ ꯃꯇꯨꯡꯗ ꯇꯝꯗꯣꯏꯔꯕ ꯅꯣꯏꯅ ꯑꯁꯤꯗ ꯕꯦ ꯕꯦꯠ ꯇꯝꯅꯤ ꯍꯥꯏꯗꯣ
ꯑꯣ ꯑꯩ ꯕꯦꯠ ꯇꯝ ꯂꯣꯏꯔꯦ ꯑꯩ ꯕꯦꯠ ꯇꯧꯔꯣꯏ ꯌꯦ
ꯑꯝꯕꯦꯗꯀꯔꯁꯦ ꯀꯩ ꯇꯝꯒꯦ
ꯀꯩꯅꯣ ꯑꯝꯕꯦꯗꯀꯔꯁꯦ ꯀꯩꯅꯣꯅꯦ ꯀꯣꯠꯆꯤꯡꯅꯦ
ꯑꯣ ꯑꯩꯅ ꯈꯜꯂꯤꯁꯤꯅ ꯑꯩꯈꯣꯏ ꯑꯩꯒꯤ ꯁꯤꯒꯤ ꯑꯩꯈꯣꯏꯒꯤ ꯊꯪꯅꯕꯗ ꯂꯩꯕ ꯏꯟꯁꯇꯤꯇ꯭ꯌꯨꯠ ꯑꯃ ꯂꯩꯕꯗꯣ ꯀꯩ ꯍꯥꯏꯕꯅꯣ ꯃꯃꯤꯡꯗꯣ ꯀꯥꯎꯒ꯭ꯔꯦ ꯑꯗꯨꯗꯨꯅꯦ ꯑꯗꯨꯝ ꯂꯩꯔꯤꯅꯦ ꯅꯣꯏꯒꯤꯁꯤꯅ ꯁꯤꯒꯤ ꯑꯥꯝꯌꯨ ꯒꯤꯗꯨꯔꯥ
ꯍꯣꯏ ꯅꯪ ꯍꯥꯏꯁꯤꯅ ꯀꯔꯝꯕ
ꯑꯁ ꯑꯈꯣꯏ ꯁꯤꯗ ꯕꯦꯠ ꯇꯧꯕꯝ ꯑꯃ ꯂꯩꯕꯅꯤ ꯁꯣꯝ ꯃꯈꯥꯔꯣꯝꯒꯤ ꯀꯩꯅꯣꯗ ꯑ ꯀꯥ ꯀꯥꯎꯊꯣꯛꯈ꯭ꯔꯦ ꯃꯃꯤꯡ
ꯁꯥꯎꯁꯦ ꯑꯌꯥꯔꯄꯤꯁ ꯍꯥꯞꯄꯁꯤ ꯑꯗꯨꯝ ꯇꯞꯊꯔꯛꯑꯦ ꯍꯥꯏꯕ ꯑꯍꯥꯟꯕꯗ ꯍꯧꯔꯝꯃꯒ
ꯅꯪ ꯅꯊꯟ ꯂꯩꯕ꯭ꯔꯣ
ꯇꯥꯕ꯭ꯔꯥ
ꯇꯥꯏ ꯇꯥꯏ ꯅꯊꯟ ꯂꯩꯕ꯭ꯔꯥ ꯍꯥꯏꯕ ꯕꯥ
ꯂꯩꯇꯦꯌꯦ ꯑꯩ ꯑꯥ ꯑꯩ ꯔꯨꯝꯃꯦꯠꯇꯨꯒ ꯂꯩꯌꯦ ꯏꯇꯟꯇꯕꯨ ꯀꯃꯥꯏꯅ ꯂꯩꯗꯣꯏꯅꯣ
ꯅꯊꯟ ꯂꯩꯇꯕꯅ ꯅꯣꯏ ꯌꯨꯝꯗ ꯌꯥꯝ ꯆꯠꯂꯤꯀꯣ ꯅꯣꯏ
ꯑꯩꯔꯣ ꯑꯪ ꯆꯠꯂꯦ ꯑꯩ ꯍꯟꯗꯛꯇꯤ ꯆꯠꯇꯗ꯭ꯔꯦꯗꯣ ꯍꯟ ꯍꯟꯗꯛ ꯀꯌꯥ ꯍꯥꯏ ꯍꯥꯏꯒꯠꯂꯛꯄꯗ ꯑꯩ ꯆꯠꯇꯔꯤ ꯑꯩ ꯌꯨꯝ ꯆꯠꯇ ꯀꯨꯏꯔꯦ ꯊꯥ ꯑꯃ ꯍꯦꯟꯖꯤꯜꯂꯦ
ꯍꯥꯏꯗꯤ ꯌꯨꯝ ꯆꯍꯤ ꯐꯥꯔꯦ ꯑꯩꯁꯨ ꯆꯠꯇꯕ
ꯅꯪ ꯌꯨꯝꯁꯦ ꯂꯥꯃꯟꯈ꯭ꯔꯦꯗ ꯑꯩ ꯑꯣꯏꯖꯨ ꯆꯠꯅꯤꯡꯉꯣꯏ
ꯑꯁ ꯅꯛꯑꯁꯨ ꯆꯠꯅꯤꯡꯉꯣꯏꯗ ꯑꯩꯗꯤ ꯁꯨꯡꯆꯠ ꯁꯨꯡꯆꯠ ꯆꯠꯅꯤꯡꯗꯦ ꯈꯪꯗꯦ ꯀꯔꯤꯒꯤꯅꯣ
ꯑꯁꯤ ꯂꯩꯕꯝ ꯅꯨꯡꯉꯥꯏꯕ꯭ꯔꯕ ꯋꯥꯔꯛꯇ꯭ꯔꯣ ꯌꯨꯝꯗ ꯑꯩꯗꯤ ꯌꯨꯝ ꯇꯒ ꯑꯃꯨꯛ ꯑꯃꯨꯛ ꯆꯠꯅꯤꯡꯉꯦ ꯑꯩꯈꯣꯏ ꯃꯥꯒꯗꯣ ꯍꯧꯖꯤꯛꯁꯨ ꯑꯩꯈꯣꯏ ꯃꯥꯁꯦ ꯌꯥꯝ ꯀꯟꯅ ꯎꯅꯤꯡꯉꯤꯕꯅꯦ
ꯑꯁ ꯑꯩ ꯁꯨꯡꯆꯠ ꯆꯠꯅꯤꯡꯗꯦ ꯀꯩꯒꯤꯅꯣ ꯈꯪꯗꯦ ꯄꯤꯛꯏꯀꯥꯟꯗꯩꯕꯨꯗꯤ ꯑꯗꯨꯝ ꯂꯥꯞꯅ ꯂꯩꯔꯛꯄꯒꯤ ꯑꯣꯏꯔꯝꯅꯤꯕ ꯑꯩ ꯁꯨꯡꯆꯠ ꯆꯠꯇꯦ ꯑꯩ ꯀ꯭ꯂꯥꯁ ꯊ꯭ꯔꯤ ꯑꯗꯨꯋꯥꯏꯗꯒꯤ ꯑꯗꯨꯝ
ꯑꯗꯨꯅꯅꯦ-ꯑꯗꯨꯅꯅꯦ-ꯑꯗꯨꯅꯅꯦ-ꯑꯗꯨꯅꯅꯦ ꯍꯥ ꯑꯈꯣꯏꯅ ꯑꯃꯨꯛ ꯈꯔ ꯆꯥꯎꯔꯀꯥꯟꯗ ꯀ꯭ꯂꯥꯁ ꯅꯥꯏꯟ ꯇꯦꯟ ꯑꯗꯨꯗꯒꯤ ꯑꯦꯂꯚꯦꯟ ꯇꯨꯌꯦꯜꯞꯇ ꯑꯃꯨꯛ ꯂꯩꯔꯦ ꯀꯣꯂꯦꯖꯇꯗꯤ ꯑꯃꯨꯛ ꯂꯩꯇ꯭ꯔꯦꯕꯀꯣ ꯑꯩꯅ
ꯎꯨꯝ
ꯍꯥꯏꯗꯤ ꯍꯟꯗꯛ ꯑꯃꯨꯛ ꯂꯩꯔꯤꯅꯤꯅ ꯑꯗꯣ ꯑꯩꯗꯤ ꯎꯠꯅꯤꯡꯉꯦꯕ ꯍꯥꯏꯗꯤ ꯑꯩꯈꯣꯏ ꯇꯥꯃꯣ ꯃꯆꯥꯁꯤꯡꯅꯒ ꯑꯩ ꯂꯥꯛꯄꯗ ꯍꯥꯏꯗꯤ ꯌꯥꯝ ꯍꯔꯥꯎꯖ ꯕ ꯃꯣꯏ
ꯑꯩꯒꯤꯅ ꯁꯨꯝ ꯂꯩꯔꯛꯇꯕꯒꯤ ꯌꯨꯝꯗ ꯆꯠꯄꯁꯦ ꯕꯣꯔꯗꯤꯡꯗ ꯂꯩꯕꯒꯤ ꯐꯥꯎꯕꯗꯣ ꯍꯟꯅꯤꯡꯕꯗꯣ ꯑꯗꯨ ꯑꯣꯏꯅ ꯐꯥꯎꯋꯦꯕ ꯃꯤ ꯃꯤꯅꯁꯨ ꯂꯩꯀꯣ ꯃꯤꯗꯣ ꯑꯩꯈꯣꯏꯒꯤꯅ ꯀꯩꯁꯨ ꯃꯤꯗꯣ ꯂꯩꯇꯦ ꯊꯦꯕ ꯌꯥꯝ ꯂꯩꯕꯗꯣ ꯑꯣꯏꯗꯦꯕ
ꯍꯣꯏ ꯑꯗꯨꯅꯅꯦ ꯑꯩꯈꯣꯏꯅ ꯃꯤ ꯌꯥꯝ ꯂꯩꯌꯦꯕ ꯑꯩꯈꯣꯏꯅ ꯍꯥꯏꯗꯤ ꯑꯩꯈꯣꯏꯗꯤ ꯀꫭꯂꫭꯅꯤ ꯅꯤꯉꯣꯜ ꯂꯩꯕꯒꯤ ꯑꯃ ꯌꯨꯝ ꯂꯣꯏ ꯑꯣꯟꯁꯤꯟꯅ ꯂꯩꯅꯕꯒꯤ ꯑꯗꯨꯝ ꯑꯃ ꯑꯃ ꯇꯧꯔꯁꯨ ꯃꯤ ꯌꯥꯝ ꯕꯒꯤ ꯑꯗꯒꯤ ꯑꯩꯈꯣꯏꯒꯤ ꯑꯗꯨꯝ ꯏꯌꯥꯝ ꯍꯥꯏꯗꯤ ꯑꯩꯈꯣꯏ ꯑꯩꯈꯣꯏ ꯇꯥꯃꯣ ꯃꯆꯥꯁꯤꯡ ꯀꯩ ꯀꯩ ꯑꯗꯨꯝ ꯂꯩꯗꯅ ꯍꯥꯏ ꯇꯥꯃꯣ ꯍꯥꯏ ꯄꯣꯛꯃꯤꯟꯅꯕ ꯅꯠ ꯐꯠꯇꯕ ꯑꯩꯈꯣꯏ ꯊꯣꯛꯄ ꯇꯥꯃꯨ ꯊꯣꯛꯄ ꯂꯩꯗꯅ ꯏꯌꯥꯝ ꯊꯣꯛꯄ
ꯁꯥꯒꯩ ꯆꯥꯎꯕꯅꯤꯅ ꯅꯨꯡꯉꯥꯏꯔꯅꯤ
ꯎꯝ ꯑꯗꯨꯗꯨꯅ ꯑꯗꯨꯝ ꯃꯣꯏ ꯃꯣꯏ ꯃꯆꯥ ꯃꯁꯨꯕ ꯄꯣꯛꯄꯗꯣ ꯑꯗꯨꯝ ꯍꯥꯏꯗꯤ ꯃꯣꯏ ꯌꯨꯝ ꯍꯟꯕꯗꯒ ꯁꯝꯐꯥꯗ ꯑꯣꯏꯔꯁꯨ ꯍꯥꯏꯗꯤ ꯑꯇꯥꯡꯕ ꯄꯣꯠ ꯉꯇ꯭ꯔꯗ ꯑꯗꯨꯝ ꯁꯝꯐꯥꯗ ꯑꯣꯏꯔꯁꯨ ꯂꯩꯅꯤꯡꯕꯗꯣ ꯈꯪꯕ꯭ꯔꯥ ꯕꯖꯥꯔꯒꯐꯥꯎ ꯆꯠꯂꯗꯤ ꯂꯩ ꯍꯥꯏꯕ ꯅ ꯅꯤꯅꯦ ꯑꯁ ꯑꯩ ꯂꯥꯛꯄꯗ ꯅꯤꯅꯦ ꯂꯛꯑꯦ ꯀꯥꯏ ꯇꯧꯏ ꯍꯥꯏꯁꯦ ꯍꯔꯥꯎꯕꯅꯦꯕ ꯑꯩꯈꯣꯏ ꯇꯥꯃꯣꯒꯤ ꯃꯆꯥꯅꯨꯄꯤꯗꯣ ꯑꯩꯒ ꯑꯩ ꯑꯩꯒ ꯌꯥꯝ ꯆꯥꯟꯅꯖꯩꯑꯕꯀꯣ
ꯎꯝ
ꯑꯗꯨꯗꯨꯅ ꯑꯩ ꯂꯥꯛꯑꯗꯤ ꯑꯗꯨꯗꯒꯤ ꯅꯨꯄꯥꯗꯨꯅ ꯑꯃꯨꯛ ꯅꯨꯄꯥꯗꯨꯁꯨ ꯑꯗꯨꯝ ꯂꯥꯛꯑꯦꯕ ꯈꯕ꯭ꯔꯦ ꯅꯤꯅꯦ ꯍꯥꯏꯔꯒ ꯑꯗꯨꯝ ꯆꯦꯟꯁꯤꯜꯂꯛꯇꯣꯏꯔ ꯑꯗꯣ ꯅꯨꯄꯥꯗꯨꯅ ꯑꯃꯨꯛ ꯍꯥꯏꯗꯤ ꯀꯌꯥ ꯑꯃꯨꯛ ꯀꯩꯗꯧꯗꯦꯕ ꯅꯨꯄꯤꯗꯨꯅ ꯍꯦꯜꯂꯦꯕ ꯑꯗꯨꯗꯤꯒꯤ ꯍꯜꯂꯛꯄꯁꯤꯗ ꯃꯣꯏ ꯄꯣꯠ ꯆꯩꯩ ꯑꯩ ꯂꯥꯛꯀꯅꯤ ꯍꯥꯏꯔꯅꯤ ꯃꯣꯏ ꯄꯣꯠ ꯆꯩꯩ ꯑꯃꯃꯝꯇ ꯄꯥꯛꯑꯅꯤ ꯑꯩꯁꯦ ꯌꯥꯝ ꯃꯄꯥꯟꯗꯒꯤꯩ ꯂꯥꯛꯄꯁ ꯅꯨꯡꯉꯥꯏ ꯃꯣꯏ ꯇꯧꯗꯣꯏꯁꯦ
ꯃꯥꯅꯦ ꯏꯝꯐꯥꯜꯗꯩ ꯂꯥꯛ ꯏꯝꯐꯥꯜ ꯐꯥꯎꯔ ꯂꯥꯛꯇꯅꯤ ꯏꯝꯐꯥꯜꯗ ꯂꯩꯕ ꯅꯠꯇꯕ
ꯑꯗꯨꯅꯤ ꯏꯝꯐꯥꯜ ꯂꯩꯕꯗꯤ ꯅꯠꯇꯦꯕ ꯃꯄꯥꯟ ꯂꯝꯗꯒꯤ ꯊꯣꯛꯂꯛꯄꯁꯨ ꯅꯨꯡ ꯉꯥꯏꯌꯦ ꯄꯣꯠ ꯆꯩ ꯇꯞꯄꯛꯇꯣꯏꯕ ꯑꯩꯉꯣꯟꯁꯤꯗ ꯑꯩꯒꯤꯗꯤ ꯁꯤ ꯂꯩꯔꯛꯎ ꯑꯩꯒꯤꯗꯤ ꯁꯤ ꯂꯩꯔꯛꯎ ꯑꯗꯨꯩ ꯑꯩꯈꯣꯏ ꯕꯥꯅꯁꯨ ꯑꯩꯈꯣꯏ ꯃꯥꯅꯁꯨ ꯑꯩ ꯕꯖꯥꯔꯒ ꯐꯥꯎꯔꯛꯀꯅꯤꯒ ꯍꯥꯏꯔꯗꯤ ꯃꯣꯏꯅ ꯍꯦꯟꯖꯤꯜꯂꯛꯑꯅꯤ ꯄꯥꯎ ꯄꯣꯠꯇꯞꯄꯛꯄꯁꯦ
ꯂꯩꯔꯤ ꯆꯠꯂꯤꯅꯤꯅꯦꯍ
ꯆꯠꯂꯤꯕꯅꯤ ꯑ ꯀꯩ ꯆꯥꯅꯤꯡꯉꯤ ꯈꯣꯠꯂꯤ ꯀꯩ ꯂꯩꯔꯛꯎ ꯍꯥꯏꯅ ꯍꯪꯉꯒ ꯌꯨꯝꯒꯤ ꯄꯣꯠ ꯆꯩꯩꯁ ꯂꯩ ꯆꯠꯂꯤꯅꯤꯀꯣ ꯃꯥꯔꯀꯦꯇꯤꯡ ꯀꯗ ꯈꯔ
ꯁꯨꯏꯠ ꯀꯩꯁ ꯑꯝ ꯄꯨꯌꯥꯅꯤ ꯑꯗꯨꯗꯤ
ꯑ ꯏꯊꯟꯇꯅꯤꯀꯣ ꯍꯜꯂꯤꯁꯦ ꯑꯗꯨꯒ ꯒꯔꯤꯖꯤꯗ
ꯇꯨꯝꯅꯤꯡꯉꯩ
ꯎꯝ ꯊꯝꯃꯣ ꯄꯣꯊꯥꯔꯑꯣ ꯍꯌꯦꯡ ꯑꯃꯨꯛ ꯁꯥꯟꯅꯔꯁꯤ
ꯎꯝ ꯎꯝ ꯑꯩ ꯍꯌꯦꯡ ꯌꯥ ꯁꯛꯄ ꯆꯠꯀꯗꯕꯗꯨꯒꯤ
ꯍꯌꯦꯡ ꯌꯥ ꯀꯌꯥꯁꯤ ꯆꯠꯇꯣꯏꯅꯣ
ꯑꯃꯇꯪꯅꯦ ꯂꯥꯁ ꯑꯗ ꯂꯥꯁ
ꯊꯝꯃꯣ ꯊꯝꯃꯣ
ꯍ ꯍꯣ
ꯎꯝ